ꯑꯣ ꯇꯥꯔꯦ ꯇꯥꯔꯦ ꯀꯩꯗꯧꯔꯤꯅꫭ
ꯀꯤꯁꯨ ꯇꯧꯗꯦ ꯋꯥꯛꯀꯤꯡ ꯑꯗꯨꯝ ꯆꯠꯂꯨꯕꯅꯦ
ꯑꯣ ꯑꯣ ꯑꯩꯈꯣꯏꯗꯤ ꯃꯄꯥꯟꯗ ꯃꯌꯥꯝ ꯐꯝ ꯂꯩꯌꯦ
ꯅꯨꯡꯉꯥꯏꯅꯦ
ꯆꯥꯛ ꯆꯥꯔꯕ꯭ꯔꯣ
ꯆꯥꯗ꯭ꯔꯤꯌꯦꯗ ꯉꯜꯂꯤꯌꯦꯗ ꯅꯣꯏꯗꯤ
ꯑꯩꯈꯣꯏꯗꯤ ꯆꯥꯛ ꯇꯣꯛꯑꯦ
ꯑꯁ ꯌꯥꯝ ꯉꯟ ꯌꯥꯝ ꯉꯟꯂꯤꯀꯣ
ꯎꯁꯣꯏꯒ ꯑꯣ ꯁꯥꯒ ꯊꯣꯡꯉꯒ ꯆꯥꯔꯦ
ꯍꯥꯎꯏꯅꯦ ꯅꯪꯅ ꯊꯣꯡꯕ꯭ꯔꯥ
ꯑꯧꯈꯣꯏ ꯃꯥꯅ
ꯑꯣ ꯑꯣ ꯑꯣ
ꯅꫭꯏꯗꯤ ꯋꯥꯠꯂꯤꯕꯣ
ꯋꯥꯠꯂꯤꯌꯦꯗ ꯑꯩꯈꯣꯏ ꯍꯣꯏ ꯑꯩꯈꯣꯏꯁꯨ ꯏꯃꯥꯅ ꯊꯣꯡꯉꯤꯑꯦ
ꯑꯣ ꯑꯣ ꯅꯆꯝꯟ ꯅꯅꯥꯎ ꯀꯌꯥ ꯂꯩꯕ꯭ꯔꯣ
ꯏꯆꯤꯟ ꯏꯅꯥꯎ ꯑꯍꯨꯝ ꯁꯨꯨꯏꯌꯦ
ꯑꯣ ꯅꯨꯄꯥ ꯀꯌꯥ ꯅꯨꯄꯤ ꯀꯌꯥꯅꯣ
ꯅꯨꯄꯥ ꯑꯃ ꯅꯨꯄꯤ ꯑꯅꯤ
ꯑꯣ ꯃꯌꯨꯝ ꯄꯥꯜꯂꯕꯣ ꯂꯣꯏꯅ
ꯌꯨꯝ ꯍꯣꯏ ꯅꯨꯄꯤ ꯑꯅꯤ ꯂꯣꯏꯅ ꯄꯥꯜꯂꯦ
ꯅꯪꯁꯨ ꯄꯥꯟꯈ꯭ꯔꯕꯣ
ꯑꯣꯏ ꯑꯩꯁꯨ ꯄꯥꯟꯂꯦ ꯑꯗꯨꯒꯤꯅꯤ ꯂꯣꯏ ꯄꯥꯂꯦ ꯍꯥꯏꯗꯣ ꯁꯃꯤꯒꯦ
ꯆ ꯑꯁ ꯑꯩꯣꯏꯗꯤ ꯋꯥꯠꯂꯤꯌꯦ ꯃꯥꯗ ꯍꯒꯁꯨꯨꯔꯔꯕꯣꯪꯦ
ꯆꯍꯤꯗꯤ ꯍꯥꯏꯔꯣꯏꯒꯦ ꯍꯣꯔꯦꯟ ꯍꯥꯏꯕꯤꯒꯦ
ꯍ
ꯅꯣꯛ ꯅꯤꯡꯉꯑꯦ ꯀꯩ ꯀꯩ ꯍꯣꯅꯔꯒꯦ ꯅꯣꯏꯗꯦ
ꯑꯩꯈꯣꯏꯒꯤ ꯐꯤ ꯁꯥꯔꯒ ꯂꯩꯌꯦꯦ
ꯑꯁ ꯌꯥꯝ ꯅꯨꯡꯉꯥꯏꯅꯦ ꯅꯣꯏꯗꯤ ꯄꯩꯁꯥ ꯇꯟꯕ ꯍꯩꯔꯦꯅꯦ
ꯑꯣꯗꯔ ꯂꯩꯇ꯭ꯔꯗꯤ ꯁꯥꯗꯦꯗ ꯑꯣꯗꯔ ꯂꯩꯕ ꯀꯥꯟꯗ ꯁꯥꯕꯅꯦ
ꯑꯁ ꯑꯣꯗꯔ ꯂꯩꯕꯗꯣ ꯌꯥꯝ
ꯑꯁ ꯍꯧ ꯀꯥꯥꯟꯅꯤ ꯃꯣꯏꯗ꯭ꯔꯁꯨ ꯅꯨꯡꯉꯥꯏꯇꯦꯅꯦ ꯅꯣꯡ ꯈꯛꯇ ꯆꯨꯕ ꯉ
ꯍꯣꯏ ꯑꯗꯣ ꯉꯔꯥꯡꯗꯤ ꯌꯥꯝ ꯁꯥꯏꯗ ꯍꯣꯏ
ꯅꯣꯡ ꯆꯨꯨꯔꯦ ꯍꯧꯖꯤꯛꯀꯥꯟꯗꯤ ꯂ ꯃꯇꯝꯅꯤꯅꯤꯅꯀꯣ ꯃꯁꯔꯨꯝꯝ ꯀꯝꯕ ꯆꯗ꯭ꯔꯣ ꯅꯣꯏꯦ
ꯑꯁ ꯍꯣꯏꯅꯦ ꯑꯩꯗꯤ ꯊꯤ ꯆꯤꯡꯗꯅꯦ
ꯑꯩꯈꯣꯏꯁꯨ ꯆꯦꯡꯁ ꯂꯥꯛꯑꯦ
ꯑꯣ ꯆꯞ ꯃꯅꯔꯦꯕꯅꯤꯁꯦ
ꯎꯝ ꯆꯅꯅꯅꯨꯡꯉꯥꯏꯅꯤ
ꯎꯝ ꯆꯤꯡꯗ ꯅꯨꯡꯉꯥꯏ ꯆꯤꯡꯗ ꯐꯥꯎ ꯀꯩꯅꯣ ꯇꯧꯔꯦ ꯁꯥꯏꯌꯦ ꯇꯝꯄꯥꯛꯗꯨ ꯌꯥꯝ ꯁꯥꯔꯝꯒꯅꯤ
ꯑꯥꯎ ꯁꯔꯁꯦ ꯆꯤꯡꯗ ꯑꯣꯏꯔꯁꯨ ꯅꯨꯡꯁꯥ ꯁꯥ ꯍꯥꯏꯕꯗꯣ ꯉꯗꯤ ꯅꯣꯡ ꯆꯨꯔꯣꯏ ꯅꯨꯃꯤꯠ ꯆꯨꯞꯄ ꯑꯗꯨꯝ ꯅꯣꯡ ꯂꯦꯞꯇꯦ
ꯍꯣꯏ ꯑꯦ ꯉꯁꯤꯁꯨ ꯆꯨꯕ꯭ꯔꯅꯦ
ꯍꯣꯏ ꯉꯁꯤ ꯌꯥꯝ ꯆꯨꯑꯦ ꯉꯁꯥꯏ ꯄꯨꯡ ꯑꯃ ꯑꯅꯤꯗꯒꯤ ꯆꯗ ꯍꯧꯁꯤ ꯐꯥꯎ ꯆꯒꯎꯅꯑꯦ
ꯅꯈꯣꯏꯗꯗꯤ ꯆꯨꯗꯦ
ꯣꯕ ꯆꯂ ꯑꯗꯨꯗꯤ ꯃꯐꯝ ꯃꯐꯝꯗ ꯑꯣꯏ ꯃꯥꯜꯂꯦ ꯑꯗꯨꯗꯤ ꯖꯒꯥꯗꯨꯒ
ꯎꯝ ꯅꯪꯒꯤ ꯐꯤ ꯁꯥꯔꯒ ꯂꯩꯕꯗꯣ ꯌꯥꯝ ꯐꯩꯌꯦ ꯑꯩꯒꯤꯁꯨ
ꯑꯁ ꯍꯥꯏꯗꯨꯗ ꯑꯗꯨꯝ ꯑꯩꯈꯣꯏ ꯆꯦꯛ ꯑꯩꯣꯏꯅ ꯇꯝꯃꯦꯕꯀꯣ ꯆꯍꯤꯍꯤ ꯑꯗꯨꯝ ꯆꯍꯤ ꯈꯨꯗꯤꯡꯒꯤ ꯁꯥꯂꯒ ꯆꯍꯤ ꯑꯃꯗ ꯑꯗꯨꯝ ꯅ ꯇꯔꯥꯒꯨꯝꯕꯗꯤ ꯁꯥ
ꯑꯁ ꯌꯥꯝ ꯐꯩꯅꯦ
ꯑ
ꯑꯩꯒꯤꯁꯨ ꯁꯥꯕꯤꯌꯣ ꯅꯣꯡꯃ
ꯦꯒꯦ ꯇꯍ--
ꯑꯣ
ꯑꯩꯈꯣꯏꯗꯤ ꯃꯤ ꯌꯥꯝꯕꯅꯤꯅꯀꯣ ꯏꯆꯦ ꯈꯣꯏꯁꯨ ꯁꯥꯕ ꯍꯥꯏꯑꯦ ꯂꫭꯏꯅ
ꯅꯣꯏ ꯅꯣꯏ ꯅꯣꯏꯗꯗꯤ ꯃꯤ ꯀꯌꯥ ꯁꯨꯕ꯭ꯔꯥ
ꯃꯤ ꯇꯔꯥ ꯍꯦꯂꯦ
ꯑꯁ ꯌꯥꯝꯃꯤ ꯍꯒꯦ
ꯑꯩꯈꯣꯏꯁꯦ ꯑꯉꯥꯡ ꯑꯉꯥꯡ ꯅꯤꯄꯥꯅꯦꯕꯀꯣ ꯅꯨꯄꯥ ꯃꯔꯤ ꯅꯨꯄꯤ ꯃꯔꯤ ꯑꯅꯤꯗꯤ ꯌꯨꯝ ꯄꯥꯡꯈ꯭ꯔꯦ ꯑꯩꯈꯣꯏꯁꯦ ꯑꯃꯗꯤ ꯌꯨꯝ ꯄꯥꯡꯈ꯭ꯔꯦ ꯍꯧꯖꯤꯛ ꯑꯍꯨꯝ ꯂꯩꯌꯦꯕꯀꯣ
ꯑꯣ
ꯑꯗꯨ ꯗꯗꯥꯅ ꯑꯃ ꯂꯧꯈ꯭ꯔꯦ ꯑꯃ ꯑꯍꯨꯝ ꯂꯩꯔꯦ ꯑꯍꯨꯝꯗꯨꯗꯤ ꯗꯦꯜꯂꯤꯗ ꯑꯃ ꯂꯩꯌꯦ ꯀꯣꯂꯦꯁ ꯀꯥꯕ
ꯁꯤꯂꯣꯡꯗ ꯑꯃ
ꯃꯤ ꯌꯥꯝ ꯃꯤ ꯌꯥꯝꯕꯗꯣ ꯌꯥꯝ ꯅꯨꯡꯉꯥꯏꯕꯅꯤꯗ ꯌꯥꯝ ꯅꯨꯡꯉꯥꯏꯔꯝꯒꯅꯤ ꯌꯦꯡꯕ ꯀꯥꯟꯗ
ꯆꯥꯛ ꯊꯣꯡꯕꯗꯤ ꯋꯥꯏꯑꯦ ꯒ꯭ꯌꯥꯁꯇꯤ ꯌꯥꯗ꯭ꯔꯦꯕ ꯑꯗꯨꯝ ꯆꯐꯨ ꯀꯩꯅꯣ ꯃꯩꯗ ꯍꯧꯔꯒ ꯊꯣꯡꯉꯦꯕꯀꯣ
ꯑꯣ
ꯆꯐꯨ ꯆꯥꯎꯕꯅꯤꯅ ꯒ꯭ꯌꯥꯁꯇꯗꯤ ꯋꯥꯕꯗꯣ ꯆꯨꯆꯥꯛ ꯆꯨꯆꯥꯛ ꯃꯇꯝꯅꯤꯗꯅ ꯍꯧꯖꯤꯛꯇꯤ ꯆꯨꯆꯥꯛ ꯍꯦꯛꯑꯒ ꯑꯗꯨꯝ ꯆꯥꯂꯩ
ꯅꯨꯡꯉꯥꯏꯍꯦ ꯆꯨꯖꯥꯛ ꯅꯣꯏꯗꯤ ꯎꯝ ꯐꯪꯈ꯭ꯔꯕꯣ
ꯑꯣ ꯌꯨꯝ ꯃꯅꯥꯛ ꯅꯛꯇ ꯊꯥꯕꯗꯣ ꯆꯥꯕ ꯍꯧꯔꯦꯕ
ꯑꯣ ꯑꯣ ꯈꯣꯏ ꯑꯗꯨꯗꯤ ꯐꯪꯗ꯭ꯔꯤꯗ ꯀꯩꯅꯣ ꯍꯥꯏꯕꯤꯗ ꯍꯥꯏꯕ꯭ꯔꯤꯠꯀꯤꯒꯨꯝꯕꯗꯤ ꯐꯪꯕ ꯍꯧꯔꯦꯕ
ꯍꯥꯏꯕ꯭ꯔꯤꯗꯗꯤ ꯑꯩꯈꯣꯏꯗꯤ ꯆꯥꯗꯦꯕ ꯍꯣꯏ ꯌꯨꯝ ꯅꯛꯅ ꯊꯥꯕꯗꯣ ꯆꯥꯍꯥꯎꯒꯤꯒꯨꯝꯕꯗꯤ ꯋꯥꯠꯂꯤꯗ ꯌꯨꯝꯗꯅ ꯌꯨꯝꯗꯒꯤꯅ ꯍꯥꯎꯕꯅꯤꯗ ꯀꯩꯅꯣ ꯏꯟꯁꯥꯡ ꯅꯥꯄꯤꯒꯨꯝꯕꯁꯨꯀꯣ ꯑꯗꯨꯝ ꯐ꯭ꯔꯦꯁ ꯐ꯭ꯔꯦꯁꯇ ꯂꯧꯔꯒꯀꯣ ꯗꯨꯀꯥꯟꯗ ꯌꯣꯟꯉꯗꯤ ꯍꯥꯎꯗꯦ
ꯑꯣ ꯑꯗꯨꯅꯦ ꯐꯤ ꯁꯥꯕꯗꯣ ꯅꯣꯡꯃ ꯑꯩꯒꯤꯁꯨ ꯁꯥꯕꯤꯔꯣꯗꯅ ꯑꯩꯗꯤ ꯀꯩꯅꯣ ꯖꯒꯣꯏ ꯁꯥꯕꯒꯤꯒꯨꯝꯕꯗꯣ ꯑꯩꯈꯣꯏꯒꯤ
ꯑꯣ ꯑꯣ ꯑꯣ ꯑꯣ ꯑꯗꯨ ꯑꯗꯨꯗꯤ ꯇꯥꯡꯉꯤꯅꯦ
ꯍꯣꯏ ꯑꯗꯨꯗꯤ ꯌꯥꯝ ꯇꯥꯡꯗꯤ ꯇꯥꯡꯕꯅꯦ ꯑꯗꯣ ꯑꯣ
ꯇꯔꯥ ꯂꯩꯔꯁꯨ ꯍꯥ
ꯑꯗꯨꯁꯨ ꯁꯥꯏꯌꯦꯕ
ꯑꯣ ꯅꯪꯗꯤ ꯌꯥꯝ ꯍꯥꯏꯔꯝꯒꯅꯤꯍꯦ ꯑꯗꯨꯗꯤ
ꯗꯤ ꯈꯪꯗꯦꯗ ꯑꯗꯨꯝ ꯆꯄꯥꯛ ꯆꯄꯥꯛ ꯁꯥꯔꯒ ꯃꯤꯅ ꯑꯣꯔꯗꯔ ꯇꯧꯔ
ꯆꯍꯤ ꯈꯨꯗꯤꯡ ꯁꯥꯔꯗꯤ ꯌꯥꯝ ꯍꯩꯔꯝꯒꯅꯦꯕ
ꯑꯣ ꯑꯣꯔꯗꯔ ꯂꯩꯕ ꯈꯛꯇꯒꯤ ꯁꯥꯕꯅꯤꯅ ꯑꯩꯈꯣꯏꯒꯤꯐꯥꯎ ꯁꯥꯕ ꯅꯪꯒꯗꯦ ꯑꯣꯔꯗꯔ ꯈꯛ ꯇ ꯁꯥꯕꯅꯤꯅ ꯑꯩꯈꯣꯏꯒꯤ ꯂꯩꯇ꯭ꯔꯦ
ꯅꯪꯒꯤꯁꯨ ꯐꯖꯕ ꯑꯃ ꯁꯥꯔꯣ ꯀꯔꯤꯅꯣ
ꯂꯩꯗꯤ ꯂꯩꯌꯦ ꯑꯗꯣ
ꯌꯥꯝ ꯂꯩꯔꯝꯒꯅꯤꯗ ꯅꯪ ꯅꯆꯤꯟꯊꯤꯕ ꯑꯣꯏꯔꯝꯅꯤ
ꯑꯩꯈꯣꯏꯗꯤ ꯌꯥꯝ ꯂꯩꯗ ꯏꯆꯦꯈꯣꯏꯁꯨ ꯑꯗꯨꯝ ꯁꯥꯕꯅꯤꯅꯀꯣ
ꯑꫭ ꯌꯥꯝ ꯐꯩꯌꯦ ꯎꯝ ꯌꯥꯝ ꯁꯥꯋꯣ ꯑꯗꯣ ꯀꯩꯅꯣ ꯈ꯭ꯔꯤꯁꯃꯥꯁ ꯈ꯭ꯔꯤꯁꯃꯥꯁ ꯒꯤꯐ ꯑꯃ ꯄꯤꯔꯛꯑꯣꯗꯅ ꯑꯩꯒꯤꯁꯨ
ꯄꯤꯔꯛꯀꯦ ꯈꯤꯁꯃꯥꯁ ꯒꯤꯐꯀꯤ ꯈ꯭ꯔꯤꯁꯃꯥꯁ ꯃꯇꯝꯁꯨ ꯅꯛꯁꯦꯡꯈ꯭ꯔꯦꯅꯦꯀꯣ
ꯑꯣ ꯍꯣꯏ ꯅꯛꯁꯤꯟꯈ꯭ꯔꯦ ꯄꯩꯁꯥꯁꯨ ꯂꯩꯇꯕ ꯅꯛꯁꯨ ꯅꯛꯇꯤ ꯅꯛꯁꯤꯡ
ꯄꯩꯁꯥ ꯇ ꯑ ꯄꯩꯁꯥ ꯈꯛꯇꯗꯅ
ꯎꯝ ꯌꯥꯝ ꯅꯨꯡꯉꯥꯏꯌꯦ ꯅꯣꯏꯗꯤ ꯐꯖꯅ ꯍꯧꯖꯤꯛꯄꯨꯗꯤ ꯑꯩꯗꯤ ꯌꯨꯝꯗ ꯂꯩꯌꯦ ꯏꯃꯥ ꯈꯣꯏꯗ
ꯑ ꯕꯥꯕꯥ ꯈꯣꯏꯗꯤ ꯀꯩ ꯊꯕꯛ ꯇꯧꯕ
ꯕꯥꯕꯥꯗꯤ ꯀꯔꯤꯁꯨ ꯇꯧꯗ꯭ꯔꯤꯗ ꯍꯧꯖꯤꯛꯄꯨꯗꯤ ꯅꯍꯥꯟꯋꯥꯏꯗꯤ ꯑꯣꯖꯥ ꯇꯧꯕꯅꯦ
ꯎꯝ ꯎꯝ ꯑꯔꯦ ꯑꯍꯟ ꯑꯣꯏꯈ꯭ꯔꯕꯣ
ꯌꯥꯝ ꯑꯍꯟꯗꯤ ꯅꯠꯇꯦꯗ ꯑꯗꯨꯝ ꯐꯤꯐꯇꯤꯕꯨꯗꯤ ꯍꯦꯟꯈ꯭ꯔꯦ
ꯑꯣ ꯑꯣ ꯑꯩꯈꯣꯏ ꯕꯥ ꯃꯥ ꯈꯣꯏꯒ ꯆꯝ ꯃꯅꯥꯔꯦ ꯑꯗꯨ ꯕꯥꯕꯥꯈꯣꯏꯗꯤ ꯁꯤꯛꯁꯇꯤ ꯌꯧꯔꯦ ꯂꯧ ꯈꯛꯇ ꯆꯠ ꯂꯩꯌꯦꯗ ꯍꯧꯖꯤꯛꯀꯥꯟꯁꯨ ꯀꯣ ꯂꯧ ꯃꯇꯝꯅꯤꯅ
ꯎꯝ ꯑꯩꯈꯣꯏꯕꯨꯗꯤ ꯂꯧꯗꯤ ꯇꯧꯗ꯭ꯔꯦ ꯎꯝ ꯉꯁꯤ ꯎꯝ ꯀꯩꯅꯣꯗꯗꯤ ꯍꯧꯖꯤꯛꯀꯥꯟꯗꯤ ꯂꯧ ꯇꯧꯗ꯭ꯔꯦ
ꯎꯝ ꯂꯧꯗ ꯆꯠꯂꯒ ꯆꯥꯛꯒꯨꯝꯕ ꯆꯥꯕꯁꯨ ꯅꯨꯡꯉꯥꯏꯕꯅꯤꯀꯣ
ꯑꯣ ꯍꯣꯏ ꯑꯗꯨꯒꯨꯝꯕꯗꯣ ꯌꯥꯝ ꯅꯨꯡꯉꯥꯏꯌꯦꯗ ꯑꯩ ꯅꯍꯥꯟꯋꯥꯏ ꯑꯩ ꯏꯆꯦꯒꯤ ꯂꯧꯗ ꯆꯠꯄꯅꯦꯕ ꯑꯗꯨꯒ ꯆꯨꯖꯥꯛꯀꯨꯝꯕ ꯀꯩꯅꯣ ꯇꯧꯔꯒ ꯆꯥꯕꯗꯨ ꯂꯧꯗ
ꯎꯝ ꯍꯥꯎꯕꯅꯦ ꯆꯥꯛꯀꯨꯝꯕ ꯌꯦꯟꯒꯨꯝꯕ ꯊꯣꯡꯕ ꯄꯣꯛꯀꯨꯝꯕ ꯊꯣꯡꯉꯒꯀꯣ
ꯑꯣ ꯑꯗꯨꯒꯨꯝꯕ ꯊꯣꯡꯗ꯭ꯔꯁꯨ ꯀꯔꯤ ꯀꯔꯤ ꯃꯥꯏꯔꯦꯟ ꯃꯅꯥ ꯒꯨꯝꯕꯁꯨ ꯊꯣꯡ ꯊꯣꯡꯉꯁꯨ ꯍꯥꯎꯕꯅꯦ ꯂꯧꯗꯗꯤ
ꯃꯥꯏꯔꯦꯟ ꯃꯅꯥꯁꯨ ꯍꯥꯎꯋꯦ ꯍꯋꯥꯏ ꯆꯛ ꯈꯔ ꯍꯥꯞꯄ
ꯑꯣ ꯑꯁ ꯌꯥꯝ ꯍꯥꯎꯋꯦ ꯂꯧꯗꯗꯤꯀꯣ ꯂꯣꯏꯅ ꯍꯥꯎꯋꯦ ꯀꯩꯅꯣ ꯁꯥꯛꯑ ꯌꯦꯟ
ꯄꯠ ꯄꯪꯇꯧ ꯇꯧꯋꯦꯒꯁꯨ ꯍꯥꯥꯎꯕꯀꯣ
ꯑꯣ ꯑꯁ ꯅꯪꯒ ꯂꯧ ꯆꯠ
ꯑꯩꯈꯣꯏꯗꯤ ꯑꯗꯨꯝ ꯆꯠꯂꯦ ꯑꯩꯈꯣꯏꯗꯤ ꯑꯗꯨꯝ ꯆꯠꯂꯦ ꯂꯥꯒꯨꯝꯕ ꯂꯧꯔꯒꯀꯣ ꯑꯗꯨꯗ ꯆꯥꯛ ꯆꯥꯔꯒ ꯊꯣꯡꯉꯒ ꯄꯨꯕꯁꯨ ꯂꯩ ꯑꯥꯗ ꯊꯣꯡꯉꯒ ꯆꯥꯕꯁꯨ ꯑꯁ ꯌꯥꯝ ꯅꯨꯡꯉꯥꯏꯕꯅꯦ ꯎꯝ ꯒ꯭ꯔꯨꯞ ꯒ꯭ꯔꯨꯞ ꯑꯉꯥꯡꯁꯤꯡꯁꯨ ꯄꯨꯕꯁꯨ ꯌꯥꯎꯕ ꯑꯉꯥꯡꯁꯨ ꯎꯕ ꯅꯨꯃꯤꯠꯁꯨ ꯌꯥꯎꯕꯅꯦꯍꯦ ꯑꯉꯥꯡ ꯇꯔꯥꯒꯨꯝꯕ ꯄꯨꯔꯒꯀꯣ ꯃꯣꯏꯕꯨ
ꯑꯣ ꯑꯁ ꯌꯥꯝ ꯅꯨꯡꯉꯥꯏꯌꯦꯍꯦ ꯅꯣꯏꯁꯦ ꯌꯥꯝ ꯅꯨꯡꯉꯥꯏ ꯅꯨꯡꯉꯥꯏꯅ ꯂꯩꯌꯣ ꯃꯥꯜꯂꯦ ꯆꯤꯡꯗ
ꯑ ꯅꯨꯡꯉꯥꯏꯗ ꯑꯈꯣꯏꯗꯤ ꯑꯗꯨꯝ ꯆꯤꯡꯗꯅ ꯅꯨꯡꯉꯥꯏꯕꯅꯦ ꯆꯤꯡꯗꯅ ꯅꯨꯡꯉꯥꯏꯕꯅꯦ ꯍꯥꯏꯕꯗꯤ
ꯑꯗꯨꯕꯨ ꯑꯩꯈꯣꯏ ꯑꯍꯣꯏ ꯃꯤ ꯑꯌꯥꯝꯕ ꯂꯧ ꯇꯧꯅꯩꯌꯦ ꯑꯩꯈꯣꯏꯁꯨ ꯑꯩꯈꯣꯏꯕꯨꯗꯤ ꯀꯩꯅꯣ ꯎꯝ ꯑꯦꯟꯁꯥꯡ ꯅꯥꯄꯤꯒꯦ ꯂꯧꯗꯣ ꯑꯗꯨ ꯇꯧꯋꯦ
ꯎꯝ ꯎꯝ ꯀꯔꯤ ꯀꯔꯤ ꯊꯥꯕ꯭ꯔꯣ
ꯑꯗꯨꯝ ꯃꯥꯏꯔꯦꯟꯒꯨꯝꯕ ꯊꯥꯏ
ꯑꯣ ꯑꯣ ꯑꯗꯨꯒꯨꯝꯕ ꯂꯣꯏ ꯊꯥꯅ ꯑꯩꯈꯣꯏꯗꯤ ꯑꯗꯨꯒꯨꯝꯕ ꯑꯃꯨꯛ ꯊꯥꯗꯕꯀꯣ ꯍꯥꯏꯕꯗꯤ ꯂꯩꯕꯥꯛꯇꯣ ꯆꯥꯟꯅꯗꯕ ꯍꯥꯏ ꯄꯤ ꯊꯥꯔꯗꯤ ꯍꯦꯛꯇ ꯁꯤꯕ ꯇꯤꯟ ꯀꯥꯕꯒꯨꯝꯕ ꯇꯧꯋꯦꯕ
ꯎꯝ ꯊꯕꯤꯒꯨꯝꯕ ꯊꯥꯏꯌꯦ ꯑꯩꯈꯣꯏꯗꯤ
ꯊꯕꯤꯁꯨ ꯆꯠꯅꯠ ꯗꯦ ꯑꯩꯈꯣꯏꯗꯤ ꯆꯥꯕꯁꯨ ꯐꯪꯗꯦ ꯊꯥꯎ
ꯆꯥꯎꯜ
ꯅꯣꯡꯃꯥ ꯂꯥꯛꯀꯦ ꯆꯥꯕ
ꯎꯝ ꯍꯣꯏ ꯂꯥꯛꯑꯣ ꯅꯣꯏ ꯅꯣꯏ ꯅꯣꯏꯒꯤ ꯂꯧꯗꯁꯨ ꯑꯩ ꯅꯣꯡꯃ ꯆꯠꯀꯦ
ꯆꯠꯁꯦ ꯂꯥꯛꯑꯣ ꯆꯥꯛꯆꯥꯕ ꯆ ꯑ ꯆꯠ ꯆꯥꯛ ꯆꯥꯕ ꯆꯠꯁꯦ ꯑꯗꯨꯝ ꯅꯨꯡꯉꯥꯏꯕꯅꯤꯗ ꯆꯤꯡꯗꯗꯤ ꯍꯥꯏꯕꯗꯤ ꯅꯨꯡꯁꯤꯠꯁꯨ ꯐ꯭ꯔꯤ ꯑꯣꯏꯌꯦꯕꯀꯣ ꯇꯝꯄꯥꯛꯇꯒ ꯃꯥꯟꯅꯗꯦꯕ ꯁꯥꯔꯁꯨ ꯑ ꯑꯔꯨꯝꯗ ꯐꯝꯕ ꯆꯠꯄ ꯎꯨꯝꯕ ꯂꯩꯗꯅ
ꯑꯥꯎ
ꯔꯨꯝꯗ ꯐꯝꯕꯒꯨꯝꯕ ꯂꯩꯁꯥ ꯄꯥ ꯈꯪ ꯀꯣꯏꯔꯒꯀꯣ
ꯑꯣ ꯍꯣꯏ ꯃꯐꯝꯗꯣ ꯌꯥꯝ ꯅꯨꯡꯁꯤꯌꯦ ꯅꯨꯡꯉꯥꯏꯔꯝꯒꯅꯤ ꯑꯩ ꯑꯩꯈꯣꯏꯗꯁꯨ ꯑꯗꯨꯒꯨꯝꯕꯁꯨ ꯂꯩꯌꯦ ꯑꯗꯨꯕꯨ ꯑꯩꯈꯣꯏꯗꯗꯤ ꯐꯖꯗꯦꯕ
ꯆꯥꯁꫭꯛꯂꯛꯑꯒ ꯆꯥꯛ ꯇꯣꯛꯑꯒ ꯑꯗꯨꯝ ꯔꯨꯝꯗ ꯐꯝꯅ ꯆꯠꯄ ꯑꯆꯥꯄꯣꯠ ꯃꯌꯥꯝ ꯃꯌꯥꯝ ꯄꯨꯔꯒꯀꯣ
ꯑꫭ ꯌꯥꯝ ꯅꯨꯡꯉꯥꯏꯌꯦ
ꯅꯣꯏꯗꯤꯦ ꯀꯩ ꯌꯦꯟꯁꯥꯡ ꯊꯣꯡꯒꯅꯤ
ꯑꯩ ꯑꯩꯈꯣꯏꯗꯣ ꯉꯁꯥꯏ ꯌꯦꯟ ꯇꯧꯔꯝꯕꯅꯦ ꯏꯄꯥꯅ ꯑꯗꯨ ꯌꯦꯟ ꯆꯥꯔꯨꯒꯦ ꯑꯩꯈꯣꯏ ꯀꯩꯅꯣꯗ ꯂꯥꯛꯄꯅꯦ ꯏꯃꯥ ꯈꯣꯏꯗ ꯂꯥꯛꯄꯅꯦ ꯉꯁꯤ
ꯃꯤ ꯌꯥꯝꯕ ꯃꯤ ꯌꯥꯝꯗꯕꯅꯤꯅ ꯏꯟꯁꯥꯡ ꯑꯗꯨꯝ ꯍꯥꯎꯔꯧꯅꯤ ꯅꯣꯏꯗꯤ
ꯀꯔꯤꯔꯥ ꯃꯤ ꯌꯥꯝꯕꯗꯅ ꯍꯥꯎꯋꯦ
ꯀꯦꯖꯤꯦ ꯑꯃ ꯄꯣꯟꯅꯥꯗꯦꯕꯀꯣ ꯑꯩꯈꯣꯏꯒꯤꯦ
ꯑꯁ ꯑꯗꯨꯅ ꯍꯦꯟꯅ ꯍꯥꯎꯋꯦ ꯃꯤ ꯌꯥꯝꯕꯗꯨꯅ
ꯑꯩ ꯀꯦꯖꯤ ꯑꯃꯗ ꯀꯣꯟꯅꯁꯦ ꯃꯤ ꯇꯔꯥꯃꯨꯛ ꯆꯥꯕꯁꯦ ꯀꯦꯖꯤ ꯑꯍꯨꯝ ꯑꯅꯤ ꯅꯠꯇ꯭ꯔꯗꯤꯅ
ꯅꯣꯏꯗꯤ ꯃꯤ ꯌꯥꯝꯕꯅꯤꯅ ꯑꯗꯨꯝ ꯀꯦꯖꯤ ꯇꯪꯈꯥꯏ ꯑꯣꯏꯔꯁꯨ ꯆꯥꯕꯀꯣꯠꯅ
ꯍꯣꯏ ꯀꯣꯟꯗꯤ ꯀꯣꯟꯅꯩꯌꯦ ꯑꯗꯣ ꯃꯤ ꯌꯥꯝꯕꯗꯨꯅ ꯍꯦꯟꯅ ꯅꯨꯡꯉꯥꯏꯌꯦꯕ ꯑꯗꯨꯝ
ꯑꯗꯨꯝ ꯑꫭ ꯅꯣꯏ ꯃꯃꯥꯈꯣꯏꯒ ꯂꯩꯃꯤꯟꯅ ꯑ ꯂꯩꯃꯤꯟꯅꯕ꯭ꯔꯣ
ꯑꯩ ꯑꯩꯈꯣꯏ ꯈꯨꯟꯗ ꯑꯗꯨꯝ ꯌꯨꯝ ꯄꯥꯟꯕꯒꯤ
ꯑꯣ ꯑꯣ ꯅꯣꯏ ꯈꯨꯟꯗ ꯄꯥ ꯈꯨꯟꯗ ꯄꯥꯝꯅꯁꯨ ꯅꯨꯡꯉꯥꯏꯅꯦ ꯑꯃꯔꯣꯝꯗ ꯏ ꯃꯥꯥ ꯀꯣꯏ ꯕꯕꯥ ꯀꯣꯏꯕꯅꯥꯁꯨ ꯇꯣꯏꯅ ꯆꯠꯄ ꯐꯪꯕ ꯅꯨꯡꯉꯥꯏꯔꯎꯅꯅꯦ
ꯍꯣꯏ ꯉꯁꯤꯗꯤ ꯉꯁꯤꯗꯤ ꯌꯦꯟ ꯆꯥꯔꯅꯤ ꯑꯁ ꯂꯥꯛꯑꯣ ꯌ ꯌꯦꯟ ꯏꯟꯁꯥꯡ ꯊꯣꯡꯕꯤꯒꯦ ꯍꯥꯏꯔꯅ ꯂꯥꯛꯄꯅꯤ
ꯍꯥꯎꯅ
ꯎꯝ
ꯌꯨꯝ ꯂꯄꯗꯤ ꯂꯥꯛꯄ ꯌꯥꯕꯀꯣ
ꯎꯝ
ꯈꯨꯟꯗ ꯄꯥꯝꯕꯁꯦ ꯅꯨꯡꯉꯥꯏꯗꯤ ꯅꯨꯡꯉꯥꯏꯕꯅꯤꯍꯦ ꯑꯩꯈꯣꯏ ꯏꯆꯦꯁꯨ ꯈꯨꯟꯗ ꯄꯥꯝꯕꯅꯤꯅꯀꯣ ꯑꯗꯨꯝ ꯁꯥꯡ ꯍꯥꯎꯔꯁꯨ ꯆꯥꯕ ꯂꯥꯛꯄ ꯀꯔꯤ ꯀꯔꯤ ꯂꯩꯔꯁꯨ ꯑꯗꯨꯝ ꯂꯧꯕ ꯂꯥꯛꯄ ꯀꯣ
ꯍꯣꯏ ꯅꫭꯏ ꯅꯨꯄꯤꯁꯤꯅꯤ ꯁꯨꯃꯥꯏꯅ ꯇꯧꯒꯅꯨꯅꯦ ꯑꯩ ꯑꯩ ꯐꯥꯎ ꯁꯨꯃꯥꯏꯅ ꯇꯧꯋꫭꯏ ꯎꯝ
ꯏꯟꯁꯥꯡ ꯍꯥꯎꯔꯁꯨ ꯂꯧꯕ ꯂꯥꯛꯀꯅꯤ ꯑꯁꯤ ꯂꯥꯛꯑꯦ ꯍꯥꯏꯔꯁꯨ ꯂꯧꯕ ꯂꯥꯛꯄ ꯃꯣꯏ ꯌꯎ ꯅꯥꯀ ꯅ ꯅ ꯎ ꯅꯨꯡꯉꯥꯏꯔꯝꯃꯅꯤ ꯅꯪꯁꯨ ꯃꯃꯥꯈꯣꯏꯅꯥ ꯄꯥꯝ
ꯑꯣ ꯌꯥꯝ ꯅꯨꯡꯉꯥꯏ ꯅꯪꯁꯨ ꯁꯨꯃꯥꯏꯅ ꯄꯥꯂꯣꯏ ꯍꯣꯏ ꯑꯩꯈꯣꯏꯒ ꯆꯞ ꯃꯥꯟꯅꯅꯤꯡꯉꯥꯏ
ꯇꯧ ꯇꯔꯦꯅ ꯀ